ꯇꯥꯏꯌꯦ ꯑꯩꯒꯤꯁꯨ ꯇꯥꯕ꯭ꯔꯥ ꯑꯣ ꯀꯃꯥꯏ ꯀꯃꯥꯏ ꯇꯧꯔꯤꯒꯦ
ꯈꯪꯗꯦ ꯉꯁꯥꯏꯗꯒꯤ ꯆꯥꯛ ꯆꯥꯕ ꯂꯣꯏꯔꯒ ꯂꯩꯕꯅ ꯉꯥꯏꯔꯤ ꯍꯩꯅꯧ ꯆꯥꯔꯒ
ꯑꯁ ꯍꯩꯅꯧꯗꯣ ꯍꯥꯎꯔꯝꯒꯅꯤ
ꯃꯨꯟꯕ ꯑꯁ ꯑꯩꯈꯣꯏꯗꯣ ꯌꯥꯝ ꯍꯥꯎꯕ ꯑꯣꯏꯗꯦ ꯍꯧꯖꯤꯛ ꯉ ꯑꯩ ꯆꯥꯕꯗꯣꯀꯣ ꯌꯨꯝꯗ ꯄꯥꯟꯕꯩꯔꯥ ꯈꯪꯗꯦ ꯆꯥꯅꯤꯡꯗꯕꯕꯖꯥꯗ ꯌꯨꯝꯗ ꯄꯥꯟꯕꯒꯤ
ꯄꯥꯟꯕꯗꯨꯅ ꯍꯦꯟꯅ ꯍꯥꯎꯕꯅꯤꯅꯦ ꯂꯣꯀꯦꯜꯒꯤꯗꯣ ꯍꯛꯆꯥꯡ ꯐꯕꯅꯦ ꯐ꯭ꯔꯦꯁꯇꯨ
ꯍ‌ꯣꯑꯑꯊꯨ ꯑꯣꯏꯔꯁꯨ ꯂꯥꯏꯛ ꯃꯤꯒꯤ ꯏꯃꯨꯡꯒꯤ ꯍꯦꯟꯅꯗꯤ ꯍꯥꯎꯕꯗꯣ ꯑꯩꯈꯣꯏꯒꯤꯗꯤ ꯍꯥꯎꯇꯕ ꯆꯠꯇ ꯇꯧꯋꯦꯕ ꯑꯩꯒꯤꯗꯃꯀꯤ
ꯇꯤꯟ ꯆꯥꯕ꯭ꯔ
ꯇꯤꯟ ꯆꯥꯗꯦ ꯑꯩꯈꯣꯏꯒꯤꯗꯤ
ꯑꯨꯝ ꯇꯤꯟ ꯆꯥꯗꯕꯗꯣ ꯐꯕꯅꯦ ꯑꯁ ꯑꯩꯈꯣꯏꯒꯤꯗꯣ ꯅꯍꯥꯟ
ꯎꯝ
ꯑꯩꯅ ꯌꯨꯝ ꯆꯠꯂꯨꯕꯗ ꯑꯩꯈꯩꯒꯤ ꯍꯥꯏꯩꯅꯧ ꯑꯩꯅ ꯍꯦꯛꯑꯒ ꯆꯥꯕꯗꯨꯗꯤ ꯑꯁ ꯇꯤꯟ ꯂꯣꯏ ꯆꯪꯈ꯭ꯔꯦ ꯑꯩꯈꯣꯏꯒꯤꯗꯤ ꯍꯥꯏꯗꯤ ꯅꯣꯡ ꯑꯃꯨꯛ ꯇꯥ ꯈꯨꯟꯗꯗꯤ ꯅꯣꯡ ꯑꯃꯨꯛ ꯇꯥ ꯅꯨꯡꯁꯥꯁꯨ ꯑꯃꯨꯛꯁꯥ ꯑꯗꯒꯤ ꯇꯤꯟꯗꯣ ꯆꯪꯕ ꯍꯧꯈ꯭ꯔꯦꯕ ꯑꯗꯨꯒꯤ ꯆꯥꯕ ꯌꯥꯔꯛꯇ꯭ꯔꯦ ꯍꯣꯏ
ꯑꯩꯈꯣꯏꯒꯤꯗꯤꯀꯣ ꯎꯝ ꯌꯥꯝ ꯇꯤꯟꯗꯤ ꯁꯨꯡꯆꯪ ꯆꯪꯗꯦ ꯑꯗꯣ ꯄꯥꯝꯕꯤꯁꯦ ꯃꯔꯤ ꯃꯪꯉꯥ ꯂꯩꯌꯦ ꯈꯣꯏ ꯍꯩꯅꯧꯁꯦ ꯃꯍꯥꯎ ꯂꯣꯏꯅ ꯇꯣꯡꯉꯥꯜꯂꯦ ꯑꯗꯨ ꯑꯩꯅ ꯍꯧꯖꯤꯛꯈꯛ ꯆꯥꯕꯗꯣ ꯈꯔ ꯍꯥꯎꯇꯦ
ꯍꯣꯏ ꯍꯩꯅꯧꯁꯨꯀꯣ ꯍꯥꯎꯕꯗꯣ ꯀꯩꯅꯣ ꯇꯧꯕꯅꯦ ꯎꯝ ꯈꯔ ꯈꯔ ꯑꯁꯪꯕꯗꯣ ꯐꯖꯅ ꯁꯥ ꯁꯪꯉꯒ ꯆꯥꯎꯔꯒ ꯑꯃ ꯀꯩꯅꯣ ꯇꯧꯕꯗꯣ ꯑꯗꯨ ꯍꯥꯎꯕꯅꯦ ꯑꯗꯨ ꯎꯝ ꯀꯩꯅꯣ ꯃꯆꯥ ꯃꯆꯥ ꯊꯣꯛꯂꯛꯄꯗꯣ ꯃꯅꯝꯒ ꯈꯔ ꯂꯩꯕꯗꯣ ꯑꯗꯨꯒꯨꯝꯕꯗꯤ ꯍꯥꯎꯇꯕꯅꯦ ꯃꯨꯜꯂꯁꯨ
ꯍꯣꯏ
ꯑꯗꯨꯒꯨꯝꯕꯗꯤ ꯑꯆꯥꯔ ꯒꯨꯝꯕ ꯁꯦꯝꯕꯤꯒꯗꯕꯅꯤ
ꯑꯗꯣ ꯍꯩꯅꯧꯁꯦ ꯍꯥꯎꯔꯗꯤ ꯇꯤꯟꯁꯨ ꯌꯥꯝ ꯆꯥꯒꯜꯂꯦꯀꯣ
ꯍꯣꯏ ꯍꯥꯎꯕ ꯍꯩꯅꯧ ꯄꯥꯝꯕꯤꯗꯣ ꯇꯤꯟꯁꯨ ꯑꯗꯨꯝ ꯆꯪꯕꯅꯦ
ꯍꯣꯏ ꯌꯥꯝ ꯆꯪꯉꯦ ꯑꯗꯨꯗꯣ
ꯑꯩꯈꯣꯏꯕꯨꯗꯨꯁꯨ ꯍꯥꯎꯋꯦꯕ ꯑꯗꯨꯗꯒꯤ ꯍꯥꯟꯅ ꯃꯨꯠꯂꯛꯄ ꯃꯇꯝꯗꯗꯤꯀꯣ ꯇꯤꯟꯁꯨ ꯆꯪ ꯆꯪꯗꯦ ꯇꯤꯟꯁꯨ ꯆꯥꯗꯦ ꯆꯥꯕ ꯌꯥꯝ ꯍꯥꯎꯋꯦ ꯑꯗꯨꯒ ꯀꯨꯏꯅ ꯂꯩꯔꯒ ꯅꯣꯡ ꯑꯃꯨꯛꯇ ꯅꯨꯡꯁꯥ ꯑꯃꯨꯛ ꯊꯣꯛ ꯑꯗꯨꯃꯥꯏꯅ ꯇꯧꯕꯤꯕꯗꯤ ꯇꯤꯟ ꯂꯣꯏꯅ ꯆꯪꯈ꯭ꯔꯦ ꯍꯧꯖꯤꯛꯤ
ꯑꯆꯥ ꯍꯤꯗꯥꯛ ꯀꯥꯞꯄꯤꯔꯗꯤ ꯐꯥꯗꯣꯏꯅꯦ ꯑꯗꯨꯗꯣ
ꯀꯥꯞꯄꯤꯗ꯭ꯔꯦ ꯑꯩꯈꯣꯏꯗꯤ ꯄꯥꯝꯕꯤꯗꯨꯁꯨ ꯆꯥꯎꯔꯦꯕꯀꯣ ꯑꯁ ꯑꯩꯈꯣꯏꯗꯤ ꯍꯩꯅꯧꯗꯗꯤꯀꯣ ꯑꯗꯨꯃꯥꯏꯅ ꯇꯧꯋꯦ ꯆꯍꯤ ꯑꯃ ꯐꯖꯅ ꯄꯥꯜꯂꯗꯤꯀꯣ
ꯍꯣꯏ
ꯃꯊꯪ ꯆꯍꯤꯗ ꯑꯃꯨꯛ ꯄꯥꯜꯂꯔꯣꯏ ꯑꯗꯩ ꯃꯊꯪ ꯆꯍꯤꯗ ꯄꯥꯟꯗꯕꯗꯣ ꯆꯍꯤ ꯑꯃ ꯑꯃꯨꯛ ꯂꯩꯔꯒ ꯑꯃꯨꯛ ꯌꯥꯝ ꯄꯥꯜꯂꯛꯀꯅꯤ ꯈꯔꯒꯤꯗꯤ ꯑꯗꯨꯃꯥꯏꯅ ꯇꯧꯋꯦ
ꯑꯣ ꯑꯩꯈꯣꯏꯁꯨ ꯇꯧꯋꯦ ꯊꯥꯏꯅ ꯊꯥꯏꯅ ꯃꯇꯝꯗꯗꯤ ꯑꯗꯨꯃꯥꯏꯅ ꯇꯧꯔꯛꯇꯦꯀꯣ
ꯍꯣꯏ
ꯆꯍꯤ ꯈꯨꯗꯤꯡꯒꯤ ꯄꯥꯜꯂꯦ ꯑꯗꯣ ꯍꯟꯗꯛꯇꯤ ꯆꯍꯤ ꯑꯃꯃꯝ
ꯆꯍꯤ ꯑꯃꯃꯝ ꯀꯩꯅꯣ ꯀꯩꯅꯣ ꯇꯧꯕ ꯒꯦꯞ ꯂꯩꯌꯦ ꯍꯣꯏ ꯑꯁ ꯄꯥꯟꯗꯅ ꯑꯃꯨꯛ ꯆꯍꯤ ꯑꯃꯗ ꯄꯥꯜꯂꯗꯤꯀꯣ ꯑꯁ ꯄꯥꯝꯕꯤꯗꯣ ꯃꯁꯛ ꯐꯥꯎ ꯎꯔꯣꯏꯌꯦ ꯍꯩꯅꯧ ꯍꯩꯅꯧ ꯍꯩꯅꯧ ꯑꯗꯨꯝ ꯀꯩꯅꯣ ꯌꯥꯝ ꯌꯥꯝ ꯄꯥꯟꯕꯗꯣ ꯑꯁ ꯌꯦꯡꯕ ꯌꯥꯝ ꯅꯨꯡꯉꯥꯏꯕꯅꯦ
ꯑꯁ ꯌꯥꯝ ꯄꯥꯟꯕꯥ ꯃꯥꯜꯂꯦ ꯅꯣꯏꯒꯤꯗꯤ
ꯑꯗꯨꯝ ꯄꯥꯜꯂꯦ ꯑꯩꯈꯣꯏꯒꯤꯗꯤ ꯍꯣꯏ
ꯑꯩꯈꯣꯏꯗꯤ
ꯑꯃ ꯄꯥꯝꯕꯤ ꯑꯆꯧꯕꯗꯨꯗꯤꯀꯣ ꯌꯥꯝ ꯄꯥꯜꯂꯦꯕ ꯑꯗꯨꯒ ꯑꯅꯧ ꯀꯣ ꯑꯃꯨꯛ ꯃꯆꯥ ꯃꯆꯥ ꯊꯥꯕꯁꯤꯡꯒꯤꯗꯤꯀꯣ ꯁꯨꯃꯥꯡ ꯃꯇꯣꯟꯗ ꯑꯃ ꯍꯧꯋꯦꯕ ꯑꯗꯨꯗꯤ ꯆꯥꯕ ꯌꯥꯗꯦ ꯑꯗꯨꯝ ꯇꯤꯟ ꯆꯥꯏ ꯃꯊꯟꯇ ꯍꯣꯏ ꯃꯅꯝꯁꯨ ꯂꯩꯌꯦ
ꯆꯥ ꯊꯨꯝꯗꯤ ꯊꯨꯝꯗꯕ꯭ꯔꯣ
ꯎꯝ ꯑꯗꯨ ꯑꯣꯏꯔꯁꯨ ꯍꯩꯅꯎ ꯄꯥꯝꯕꯤꯗꯤ ꯑꯗꯨꯝ ꯆꯥꯎꯈ꯭ꯔꯗꯤ ꯑꯗꯨꯝ ꯀꯩꯅꯣ ꯄꯣꯊꯥꯕ ꯃꯐꯝ ꯑꯣꯏꯔꯁꯨꯀꯣ ꯀꯩꯅꯣ ꯏꯪꯕ ꯑꯣꯏꯅ ꯑꯃꯨꯛ ꯂꯩꯌꯦ ꯑꯗꯨꯅ ꯁꯨꯃꯥꯡ ꯃꯇꯣꯟꯗ ꯍꯧꯕꯅꯤꯅ ꯑꯗꯨꯝ ꯍꯧꯖ ꯑꯩꯈꯣꯏꯅ ꯍꯧꯍꯟꯕ ꯑꯗ ꯍꯥꯎꯗꯤ ꯍꯥꯎꯇꯕ
ꯀꯥꯟꯅꯗꯦ ꯍꯥꯏꯕꯗ ꯑꯗꯨꯅꯦ ꯄꯥ ꯄꯥꯝꯕꯤ ꯂꯩꯕꯅꯦꯀꯣ ꯌꯥꯝꯗꯤ ꯐꯕꯅꯦ
ꯎꯝ ꯄꯥꯝꯕꯤ ꯂꯩꯕꯗꯨꯅ ꯍꯦꯟꯅ ꯐꯕꯅꯤ ꯑꯁ ꯅꯤꯡꯊꯝ ꯊꯥꯗꯗꯤꯀꯣ ꯄꯥꯝꯕꯤ ꯌꯥꯝꯕꯗꯤ ꯑꯃꯨꯛ ꯁꯨꯃꯥꯡꯗ ꯅꯨꯡꯁꯥ ꯌꯥꯩꯅꯤꯡꯔꯁꯨ ꯑꯃꯨꯛ ꯀꯩꯅꯣ ꯐꯔꯛ ꯌꯥꯝ ꯇꯥꯕꯅꯦ
ꯍꯣꯏ
ꯀꯥꯂꯦꯟ ꯃꯇꯝꯗꯗꯤ ꯄꯥꯝꯕ ꯄꯥꯝꯕꯤꯗꯣ ꯎꯔꯨꯝ ꯂꯩꯕꯅꯤꯅ ꯅꯨꯡꯉꯥꯏꯕ ꯅꯤꯡꯊꯝ ꯊꯥꯗꯗꯤ ꯇꯜꯂꯦ ꯁꯨꯃꯥꯡ ꯃꯇꯣꯟꯗꯒ ꯄꯥꯝꯕꯤ ꯂꯩꯕꯗꯣ ꯅꯨꯡꯁꯥ ꯌꯥꯏꯕ ꯐꯪꯉꯦꯕ
ꯈꯪꯗꯦ ꯅꯣꯏꯒꯤꯗꯤꯀꯣ ꯇꯧꯕ꯭ꯔꯗꯤ ꯈꯪꯗꯦ ꯑꯩꯈꯣꯏꯒꯤꯗꯤꯀꯣ ꯑꯥ ꯏꯪ ꯊꯝꯊꯥꯂꯥꯛꯑꯗꯤꯀꯣ ꯄꯥꯝꯕꯤꯁꯤꯡꯁꯦ ꯀꯛꯊꯠꯂꯦ ꯑꯩꯈꯣꯏꯗꯤ ꯑꯗꯨꯒ ꯑꯃꯨꯛ ꯑ ꯑꯃꯨꯛ ꯍꯧꯔꯛꯏ
ꯑꯃꯨꯛ ꯍꯧ ꯑꯃꯨꯛ ꯑꯗꯨꯗꯤ ꯑꯁ ꯃꯇꯝ ꯆꯪꯕꯅꯦꯗ
ꯍ ꯑꯗꯨꯕꯨ ꯈꯪꯗꯦ ꯐꯖꯅꯗꯤ ꯑꯗꯨꯝ ꯍꯧꯕꯒꯨꯝ ꯇꯧꯋꯦ ꯑꯩꯈꯣꯏꯒꯤꯗꯣ ꯀꯛꯊꯠꯂꯁꯨꯀꯣ
ꯑꯩꯈꯣꯏ ꯑꯩ ꯏꯪꯈꯣꯜ ꯑꯗꯨꯝ ꯑꯩꯈꯣꯏ ꯌꯨꯝꯒꯤ ꯌꯨꯝꯒꯤ ꯑꯀꯣꯏꯕꯗꯣ
ꯎꯝ
ꯑꯗꯨꯗ ꯄꯥꯝꯕꯤ ꯌꯥꯝ ꯆꯥꯎ ꯆꯥꯎꯅ ꯑꯗꯨꯝ ꯍꯩꯅꯧ ꯅꯠꯇꯕ ꯑ ꯑ ꯌꯟꯆꯥꯛ ꯃꯆꯥꯒꯤꯗꯣ
ꯎꯝ
ꯃꯆꯥ ꯃꯆꯥꯒꯤ ꯄꯥꯝꯕꯤꯒꯨꯝꯕ ꯅꯠꯇ꯭ꯔꯒ ꯎꯝ ꯍꯩꯕꯣꯡꯒꯤ ꯄꯥꯝꯕꯤꯗꯣ ꯑꯗꯨꯒꯨꯝꯕꯗꯣ ꯌꯥꯝ ꯆꯥꯎ ꯆꯥꯎꯅ ꯂꯩꯕꯅꯦ ꯍꯧꯖꯤꯛꯇꯤ ꯑꯩꯈꯣꯏꯅ ꯂꯣꯏ ꯌꯥꯟꯊꯈ꯭ꯔꯦꯗ ꯀꯛꯊꯈ꯭ꯔꯦ ꯍꯧꯖꯤꯛꯇꯤ ꯂꯩꯇ꯭ꯔꯦ ꯄꯥꯝꯕꯤ ꯄꯥꯝꯕꯤ ꯌꯥꯝ ꯂꯩꯕꯅꯦ
ꯂꯣꯏ ꯀꯛꯊꯈ꯭ꯔꯦ ꯄꯥꯝꯕꯤ ꯂꯩꯔ ꯄꯥꯝꯕꯤ ꯌꯥꯝꯃꯜꯂꯁꯨ ꯑꯃꯨꯛ ꯀꯩꯅꯣ ꯎꯃꯪ ꯑꯃꯨꯛ ꯃꯥꯜꯂꯦꯕ ꯖꯪꯒꯜ ꯃꯥꯜꯂꯦꯕ ꯑꯗꯨꯒꯤ
ꯍꯣꯏ ꯑꯗꯨꯕꯨ ꯑꯩꯈꯣꯏꯁꯨꯀꯣ ꯄꯥꯝꯕꯤꯗꯤ ꯌꯥꯝ ꯊꯥꯏꯌꯦ
ꯑꯁ ꯑꯩꯈꯣꯏꯗꯗꯤ ꯑꯩꯈꯣꯏꯗꯤꯀꯣ ꯍꯩ ꯊꯥꯁꯨ ꯊꯥꯏꯌꯦ ꯑꯗꯣ ꯍꯧꯁꯨ ꯍꯧꯗꯦ ꯍꯩꯗꯤ ꯆꯥꯅꯤꯡꯕ ꯍꯩ ꯊꯥꯔꯁꯨ ꯁꯨꯡꯐ ꯐꯠꯇꯦ ꯑꯩꯈꯣꯏꯗꯤ
ꯎꯝ ꯅꯣꯏꯒꯤ ꯍꯥꯔꯁꯦ ꯐꯠꯇꯕꯖꯥꯔꯥ
ꯍꯣꯏ ꯂꯝꯕꯤ ꯂꯩꯕꯥꯛꯇꯣ ꯌꯥꯝ ꯀꯜꯂꯦ
ꯑꯣ ꯑꯗꯨꯒꯤ ꯑꯣꯏꯔꯝꯅꯤꯌꯦ
ꯍꯣꯏ ꯃꯤꯒꯤꯗꯤ ꯑꯁ ꯄꯪꯍꯧ ꯍꯧꯋꯦꯗ ꯑꯩꯈꯣꯏꯒꯤꯗꯤ ꯁꯨꯡꯌꯥ ꯌꯥꯗꯕ ꯆꯥꯅꯤꯡꯃꯟꯕꯩꯔꯥ ꯈꯪꯗꯦ ꯑꯩꯈꯣꯏꯗꯤ ꯑꯗꯨꯃꯥꯏꯅ ꯍꯥꯏꯔꯒ ꯂꯩꯕꯅꯦ ꯆꯠꯅꯤꯡꯕ ꯍꯣꯏꯒꯤꯅꯤ ꯑꯩꯈꯣꯏꯁꯤꯁꯦ ꯑꯃꯨꯛ ꯍꯧꯗ꯭ꯔꯤꯁꯦꯅ
ꯑꯁ ꯑꯗꯨ ꯃꯤ ꯈꯔꯗꯤꯀꯣ ꯑꯁ ꯌꯥꯝꯅ ꯂꯨꯅ ꯇꯧꯕꯁꯨ ꯂꯩꯌꯦ ꯎ ꯄꯥꯝꯕꯤ ꯑꯩꯈꯣꯏꯒꯤ ꯅꯦꯕꯔꯗꯣ ꯃꯣꯏꯗꯤ ꯌꯣꯡꯆꯥꯛ ꯄꯥꯝꯕꯤꯗꯣ ꯍꯤꯗꯥꯛ ꯀꯥꯞꯄꯤꯅꯦ ꯐꯖꯟ
ꯅꯣꯡ ꯇꯥꯕ꯭ꯔ ꯅꯪꯒꯤ ꯅꯐꯝꯗ
ꯇꯥꯗꯦ
ꯅꯣꯡ ꯇꯥꯕꯒꯨꯝ ꯃꯈꯣꯟ ꯇꯥꯕ
ꯆꯥꯛꯑꯣ
ꯐꯦꯟꯒꯤ ꯃꯈꯣꯟ ꯑꯣꯏꯔꯕ ꯃꯥꯥꯜꯂꯦ ꯑꯗꯨꯗꯤ
ꯍꯣꯏ ꯐꯦꯟ ꯀꯟꯅꯗꯤ ꯊꯥꯗꯦꯗ ꯑꯗꯨꯒ ꯍꯧꯖꯤꯛ ꯚꯣꯏꯁꯁꯦ ꯈꯪꯕ꯭ꯔ ꯑꯩꯅ ꯀꯣꯜ ꯇꯧꯕꯁꯦ ꯑꯩ ꯈꯣꯟꯁꯨ ꯇꯥꯔꯛꯑꯦ ꯀꯃꯥꯏ ꯇꯧꯖꯥꯠꯂ
ꯑꯗꯨꯃꯥꯏꯅ ꯇꯧꯔꯦ ꯃꯁꯥꯅ ꯃꯔꯥꯏ ꯑꯗꯨꯝ ꯐꯖꯔꯛꯀꯅꯤꯗ
ꯎꯝ ꯍꯪꯒꯣꯏꯕꯗꯣ ꯏꯁꯥ ꯏꯊꯟꯇꯒꯤ ꯈꯣꯟ ꯇꯥꯕ ꯀꯥꯟꯗ
ꯑꯣ ꯀꯩꯁꯨ ꯈꯜꯂꯨꯅꯨꯗ
ꯉꯁꯥꯏꯗꯒꯤ ꯀꯩꯀꯩ ꯇꯧꯔꯝꯃꯒꯦ
ꯑꯁ ꯑꯩꯗꯤ ꯉꯁꯥꯏꯗꯒꯤ ꯆꯥꯛ ꯆꯥꯊꯣꯛꯑꯒ ꯉꯥꯏꯍꯥꯛ ꯐꯝꯃꯒ ꯑꯃꯨꯛ ꯇꯨꯝꯃꯒ ꯍꯧꯒꯠꯂꯤꯅꯦ ꯍꯧꯖꯤꯛ
ꯑꯣ ꯑꯗꯨꯒꯤꯔꯣ ꯑꯃꯨꯛ ꯑꯣꯟꯂꯥꯏꯟ ꯂꯥꯛꯏꯗꯣ ꯍꯧꯖꯤꯛ
ꯑꯧ ꯇꯨꯝꯅꯤꯡꯉꯦꯅ ꯉꯥꯏꯍꯥꯛ ꯇꯨꯝꯃꯨꯕ
ꯎꯝ ꯐꯩ
ꯅꯪꯗꯤ ꯀꯔꯤ ꯊꯕꯛ ꯇꯧꯔꯒ ꯂꯩꯕ꯭ꯔ
ꯑꯩꯗꯤ ꯍꯧꯖꯤꯛ ꯉꯥꯛꯇꯪ ꯁꯔꯨ ꯁꯔꯥꯡ ꯃꯦꯠꯄ ꯆꯠꯂꯦ ꯑꯗꯨꯒ ꯂꯥꯛꯑꯒ ꯆꯥꯛ ꯆꯥꯔꯦ ꯑꯗꯨꯒ ꯍꯧꯖꯤꯛ ꯅꯪꯅ ꯀꯣꯜ ꯇꯧꯔꯛꯑꯣ ꯍꯥꯏ ꯑꯗꯨ ꯇꯧꯔꯛꯏꯅꯦ
ꯊꯕꯛ ꯌꯥꯝ ꯐꯕ ꯃꯥꯜꯂꯦꯀꯣ
ꯀꯗꯥꯏꯗꯩ ꯑꯩꯅ ꯈ꯭ꯋꯥꯡ ꯅꯥꯕꯒꯤ ꯊꯕꯛ ꯁꯨꯡꯇꯧ ꯇꯧꯗꯦ ꯏꯃꯥꯅ ꯉꯥꯛ ꯇꯧꯔ ꯂꯩ
ꯑꯁ ꯁꯥꯕ꯭ꯔꯣ ꯅꯣꯏꯔꯣꯝꯗ
ꯍꯧꯖꯤꯛꯇꯤ ꯅꯣꯡ ꯃꯥꯡꯉꯦ ꯐꯖꯅ
ꯍꯣꯏ ꯉꯁꯤꯗꯤ ꯅꯨꯃꯤꯠ ꯆꯨꯞꯄ ꯅꯣꯡ ꯃꯪꯉꯤꯀꯣ ꯑꯗꯨꯝ ꯃꯪꯉꯦ
ꯍꯣꯏ ꯑꯗꯨ ꯅꯣꯡꯗꯤ ꯆꯨꯗꯕ ꯍꯧꯖꯤꯛꯁꯦ
ꯎꯝ ꯉꯁꯤꯁꯦ ꯀꯌꯥꯝ ꯀꯟꯅꯁꯨ ꯁꯥꯕꯗꯤ ꯅꯠꯇꯦ ꯅꯣꯡꯕꯨꯗꯤ ꯃꯪꯉ ꯑꯗꯨ ꯅꯣꯡ ꯃꯪꯉꯁꯨ ꯅꯨꯡꯁꯥ ꯊꯣꯛꯇ꯭ꯔꯁꯨ ꯁꯥꯗꯤ ꯁꯥꯕꯅꯦꯕ ꯑꯗꯨꯕꯨ ꯉꯁꯤ ꯑꯩꯒꯤꯁꯤ ꯑꯩꯒꯤꯗꯤ ꯉꯁꯤꯅ ꯈꯔ ꯑꯃꯨꯛ ꯐꯕ꯭ꯔꯅ ꯈꯜꯂꯤ
ꯍꯣꯏ ꯍꯧꯖꯤꯛꯇꯤ ꯏꯪꯉꯦ ꯑꯗꯣ ꯉꯁꯥꯏꯗꯤ ꯁꯥꯏꯌꯦꯗ
ꯎꯝ ꯉꯁꯥꯏ ꯑꯩ ꯇꯨꯝꯔꯤꯉꯩꯗ ꯉꯥꯏꯍꯥꯛꯇꯤ ꯁꯥꯏꯌꯦ ꯍꯧꯖꯤꯛꯇꯤ ꯑꯃꯨꯛ ꯑꯁꯣꯡ ꯇꯔꯗꯤ ꯅꯤ ꯑꯩꯗꯤ
ꯑꯩꯅꯦ
ꯇꯥꯕ ꯉꯥꯏꯔꯤꯕꯅꯦ ꯅꯍꯥꯟꯗꯒꯤ ꯉꯥꯏꯔꯕꯅꯦ ꯅꯣꯡꯗꯤ ꯃꯥꯡ ꯋꯥ ꯇꯥꯗꯤ ꯁꯨꯡꯇꯥ ꯇꯥꯗꯕ
ꯎ ꯎ ꯌꯥꯝꯅ ꯄꯥꯝꯃꯕ ꯃꯥꯜꯂꯦ ꯅꯣꯡ ꯇꯥꯕꯁꯦ
ꯌꯥꯝ ꯄꯥꯝꯈ꯭ꯔꯦ ꯑꯩꯗꯤ ꯅꯣꯡꯗꯣ ꯅꯍꯥꯟꯗꯒꯤ ꯑꯁ ꯁꯥꯏꯑꯕ ꯏꯁꯤꯡꯁꯨ ꯑꯃꯨꯛ ꯂꯩꯁꯤꯜꯂꯛꯇ꯭ꯔꯦ ꯑꯗꯨꯗꯒꯤ ꯅꯣꯡ ꯇꯔꯗꯤ ꯏꯁꯤꯡ ꯌꯥꯕ ꯈꯔ ꯌꯥꯏꯗꯅ ꯅꯣꯡꯒꯤ ꯏꯁꯤꯡꯗꯣ ꯑꯩꯈꯣꯏꯗꯤ ꯏꯁꯤꯡ ꯂꯩꯕꯅꯤꯅ
ꯎꯝ
ꯅꯣꯡ ꯄꯥꯝꯃꯦ ꯑꯩꯈꯣꯏꯗꯤ ꯑꯁ
ꯅꯨꯡꯉꯥꯏꯇꯦ ꯅꯣꯡ ꯆꯨꯕꯁꯦ ꯂꯥꯏꯀ ꯅꯨꯡꯉꯥꯏꯌꯦ ꯑꯗꯨꯕꯨ ꯌꯨꯝꯗ ꯂꯩꯔꯗꯤ ꯅꯨꯡꯉꯥꯏꯕ ꯑꯗꯣ ꯃꯄꯥꯟ ꯊꯣꯛꯀꯗꯧꯕ ꯑꯣꯏꯔꯗꯤꯀꯣ ꯑꯁ ꯇꯜꯂꯦ ꯅꯣꯡ ꯆꯨꯕꯁꯦ
ꯑꯁ ꯅꯣꯡ ꯑꯩꯗꯤ ꯄꯥꯝꯃꯦ ꯑꯩꯈꯣꯏꯗꯗꯤ ꯅꯣꯡ ꯑꯁ ꯇꯥꯗꯕ ꯀꯨꯏꯈ꯭ꯔꯦ ꯁꯤꯗꯗꯤ ꯑꯃꯨꯛ
ꯎꯝ
ꯍꯟꯗꯛ ꯊꯥꯁꯦ ꯃꯃꯥꯡ ꯆꯍꯤꯒꯤꯒꯨꯝꯕ ꯍꯣꯏ ꯌꯦꯡꯅꯔꯗꯤ
ꯍꯧꯖꯤꯛꯀꯤ ꯍꯟꯗꯛꯀꯤ ꯊꯥꯁꯦ ꯅꯣꯡꯒ ꯌꯥꯝ ꯆꯨꯔꯒ ꯏꯁꯤꯡꯒ ꯌꯥꯝ ꯆꯥꯎꯔꯒ ꯂꯩꯔꯝꯒꯗꯕ ꯃꯇꯝꯅꯤꯅꯦ
ꯍꯣꯋꯥ
ꯍꯟꯗꯛꯇꯤ ꯅꯣꯡꯁꯨ ꯀꯥ ꯇꯥꯗꯦ ꯑꯁ ꯃꯃꯥꯡ ꯆꯍꯤ ꯍꯣꯏ ꯃꯃꯥꯡ ꯆꯍꯤꯒꯨꯝꯕꯗꯗꯤ ꯑꯁꯤ ꯏꯁꯤꯡꯒ ꯌꯥꯝ ꯆꯥꯎꯔꯒ ꯆꯥꯎꯔꯒ ꯂꯩꯒꯗꯕ ꯃꯇꯝꯅꯤꯕ ꯍꯧꯖꯤꯛꯅ ꯅꯣꯡ ꯁꯨꯡꯇꯥ ꯇꯥꯗꯕ
ꯎꯝ
ꯇꯥꯔꯛꯄ ꯃꯇꯝꯗꯗꯤ ꯙꯃꯥ ꯍꯩꯊꯔꯛꯀꯗꯕ ꯃꯥꯜꯂꯦ ꯁꯤꯒꯤ ꯅꯣꯡꯁꯦ
ꯆꯨꯝꯃꯦ ꯂꯩꯀꯥꯏ ꯈꯔꯗꯤꯀꯣ ꯏꯁꯤꯡ ꯊꯨꯝꯃꯗꯣꯏꯅꯦ
ꯍꯣꯏ
ꯅꯣꯏꯒꯤ ꯅꯣꯏ
ꯆꯨꯒꯗꯕ ꯃꯐꯝꯗꯣ ꯑꯩꯈꯣꯏꯗꯗꯤ ꯊꯨꯡꯒꯟꯗꯦꯗ ꯃꯐꯝ ꯈꯔ ꯊꯨꯝꯒꯟꯕꯁꯨ ꯂꯩꯌꯦ
ꯍꯣꯏ ꯑꯩꯈꯣꯏꯁꯨ ꯃꯈꯥ ꯂꯩꯀꯥꯏꯗꯣ ꯃꯊꯛ ꯂꯩꯀꯥꯏꯗꯤ ꯀꯩꯝꯇꯧꯗꯦ
ꯍꯣꯏ ꯑꯩꯈꯣꯏ ꯂꯩꯔꯤꯕ ꯑꯩꯈꯣꯏꯁꯨ ꯃꯊꯛ ꯂꯩꯀꯥꯏꯅꯦ ꯃꯈꯥ ꯂꯩꯀꯥꯏꯅꯗꯤ ꯌꯥꯝ ꯊꯨꯝ ꯉꯟꯕꯅꯦ
ꯎꯝ ꯑ ꯅꯨꯡꯉꯥꯏꯕꯤꯗꯦ ꯃꯣꯏ ꯊꯨꯝꯕ ꯀꯥꯟꯗ ꯃꯣꯏꯒꯤ ꯌꯨꯝꯁꯤꯡ ꯆꯪꯉꯒ ꯑꯁ ꯂꯩ ꯄꯥꯛ ꯂꯩꯈꯣꯝꯁꯤꯡꯗꯣ ꯑꯁ
ꯍꯣꯏ ꯑꯁ ꯑꯃꯨꯛ ꯆꯪꯕꯕꯨ ꯂꯥꯏꯔꯤꯅꯦ ꯁꯦꯡꯗꯣꯛꯅꯤꯡꯉꯥꯏꯗꯨꯅꯦ ꯇꯟꯕꯁꯦ
ꯑꯗꯨꯅꯦ ꯑꯩꯁꯨ ꯑꯗꯨ ꯈꯟꯕꯤꯔꯒꯀꯣ
ꯎꯝ ꯃꯣꯏ ꯍꯥꯏꯕꯗꯤ ꯇꯨꯔꯦꯟꯒꯤ ꯏꯁꯤꯡꯗꯣ ꯈꯔ ꯅꯛꯄꯁꯤꯡꯗꯨꯒ ꯑꯁ ꯀꯤꯌꯦ ꯑꯩꯗꯤ ꯇꯜꯂꯦ ꯑꯃꯨꯛ ꯁꯦꯡꯗꯣꯛꯑꯒ ꯌꯥꯝ ꯋꯥꯔꯝꯒꯅꯤ
ꯂꯥꯏꯛ ꯏꯁꯤꯡꯒꯛ ꯆꯪꯕ ꯐꯥꯎꯗꯤ ꯀꯩꯝ ꯀꯥꯏꯗꯦꯕ ꯑꯗꯨꯕꯨ ꯂꯩꯕꯥꯛ ꯆꯪꯕꯗꯣ
ꯎꯝ ꯑꯁ ꯏꯁꯤꯡ ꯆꯪꯈ꯭ꯔꯕꯅꯤꯅꯀꯣ ꯏꯁꯤꯡ ꯆꯪꯈ꯭ꯔꯕꯅꯤꯅ ꯂꯩꯈꯣꯝꯁꯨ ꯂꯩꯕꯥꯛꯁꯨ ꯑꯗꯨꯝ ꯃꯤꯛꯁ ꯇꯧꯁꯤꯜꯂꯒ ꯂꯣꯏ ꯌꯥꯎꯁꯟꯈ꯭ꯔꯕꯅꯤ ꯑꯗꯨꯗ ꯍꯥꯏꯕꯗꯤ
ꯍꯣꯏ
ꯏꯁꯤꯡꯗꯣ ꯑꯗꯨꯝ ꯃꯣꯠꯄꯅꯤꯅꯀꯣ ꯃꯣꯏꯒꯤꯗꯣ ꯑꯗꯣ ꯏꯁꯤꯡꯗꯣ ꯂꯣꯏ ꯂꯧꯊꯣꯛ ꯊꯣꯛꯈ꯭ꯔꯀꯥꯟꯗ ꯃꯈꯥꯗ ꯀꯩꯅꯣ ꯑꯗꯨꯝ ꯂꯩ ꯂꯩꯍꯧꯈ꯭ꯔꯕꯅꯦꯕ ꯂꯩꯈꯣꯝꯁꯤꯡꯗꯨꯗꯤ ꯑꯗꯨ ꯑꯃꯨꯛ ꯁꯦꯡꯗꯣꯛꯅꯤꯡꯉꯥꯏꯅꯤ ꯑꯗꯨ ꯑꯗꯨ ꯑꯃꯨꯛ ꯁꯦꯡꯗꯣꯛꯑꯅꯤꯡꯉꯥꯏ ꯏꯁꯤꯡ ꯌꯥꯝ ꯆꯪꯒꯅꯤ ꯑꯃꯨꯛ
ꯑꯁꯦꯡꯕ ꯑꯁ ꯌꯥꯝ ꯊꯥꯒꯠꯅꯤꯡꯉꯥꯏ ꯂꯩꯑꯦ ꯑꯗꯨꯒꯨꯝꯕ ꯖꯒꯥꯗ ꯂꯩꯇꯕꯩ ꯅꯠꯇ꯭ꯔꯗꯤ ꯋꯥꯔꯝꯗꯣꯏꯗꯨ
ꯄꯥꯝꯃꯦ ꯑꯩꯗꯤ ꯑꯩꯗꯤ ꯆꯨꯑꯣ ꯏꯁꯤꯡ ꯆꯥꯎꯒꯦꯔꯥ ꯆꯥꯎꯒꯦꯔꯥ ꯆꯥꯎꯒꯦꯁꯨ ꯆꯥꯎꯁꯅꯨ ꯆꯨ ꯋꯥ ꯍꯥꯏꯕꯅꯤ
ꯅꯪꯒꯤꯗꯃꯛ ꯉꯁꯤ ꯆꯨꯕꯤꯔꯁꯅꯨ
ꯑꯁ ꯅꯣꯡ ꯂꯥꯛꯄ ꯃꯐꯝꯗꯨꯗ ꯑꯩꯈꯣꯏꯗ ꯑꯣꯏꯅ ꯊꯥꯔꯛꯑꯣ ꯍꯥꯏꯔꯤꯅꯦ ꯆꯨꯒꯗꯕ ꯃꯐꯝꯗ ꯆꯨꯗꯦ ꯆꯨꯔꯣꯏꯗꯕ ꯃꯐꯝꯗ ꯈꯛꯇ ꯆꯨꯔꯒ ꯂꯩꯔꯦ ꯁꯤ ꯅꯣꯡꯁꯦ
ꯈꯣꯏꯗꯤ ꯍꯧꯖꯤꯛ ꯐꯥꯎꯗꯤ ꯈꯔ ꯈꯔꯗꯤ ꯂꯥꯛꯏ ꯑꯗꯨ ꯀꯣꯝꯄ꯭ꯂꯦꯟꯗꯤ ꯂꯩꯇꯦ
ꯑꯣ ꯅꯣꯡꯗꯤ ꯅꯨꯡꯇꯤꯒꯤ ꯃꯥꯡꯉꯦ ꯁꯤ ꯍꯞꯇꯥ ꯑꯗꯨꯝ ꯃꯥꯡꯉꯦ ꯇꯥꯗꯤ ꯇꯥꯗꯦ
ꯍꯣꯏ ꯑꯁ ꯂꯩꯕ ꯅꯨꯡꯉꯥꯏꯇꯦꯀꯣ ꯉꯁꯤꯁꯦ ꯌꯥꯝꯅ ꯀꯩ ꯍꯥꯏꯔꯤꯁꯤꯔꯥ ꯍꯔꯥꯎꯗꯕꯗꯣ ꯋꯦꯗꯔ ꯁꯛꯇꯨꯅ
ꯍꯣꯏ ꯅꯨꯡꯁꯥ ꯊꯣꯛꯄ꯭ꯔꯁꯨ ꯊꯣꯛꯇꯦ ꯅꯣꯡ ꯇꯥꯕ꯭ꯔꯁꯨ ꯇꯥꯗꯦ ꯑꯃꯔꯣꯝꯗꯗꯤ ꯐꯕꯅꯤꯅꯦ ꯊꯕꯛ ꯈꯔ ꯆꯠꯄꯁꯤꯡꯒꯤꯗꯤ ꯑꯁ ꯉꯁꯤꯒꯤ ꯅꯨꯃꯤꯠꯁꯤꯗꯤ ꯌꯥꯝ ꯅꯨꯡꯉꯥꯏꯌꯦꯒ ꯍꯥꯏꯔꯝꯕꯅꯤ ꯃꯤ ꯈꯔꯗꯤ
ꯍꯣꯏ ꯆꯠꯄꯁꯤꯡꯗꯣ ꯕꯣꯜꯗꯤ ꯌꯦꯡꯗꯕ꯭ꯔꯣ ꯍꯟꯗꯛ
ꯑꯩ ꯕꯣꯜ ꯌꯦꯡ